ꯑ ꯉꯁꯥꯏꯒꯤ ꯋꯥꯔꯤꯗ ꯂꯤꯕꯤꯔꯒꯦ ꯀꯣ ꯅꯣꯛꯄꯗꯤ ꯌꯥꯗꯦ ꯈꯥꯡꯉꯣ
ꯈꯥꯡꯉꯣ
ꯍꯣꯏ ꯅꯨꯄꯤ ꯑꯅꯤ ꯄꯨꯂꯦ ꯍꯥꯏꯌꯦ
ꯎꯝ
ꯑꯗꯣ ꯍꯨꯏꯒ ꯍꯣꯡꯗꯣꯡꯗꯧꯅ ꯇꯧꯕꯀꯣ ꯇꯥꯟꯁꯨ ꯇꯥꯟꯕ ꯇꯟꯗꯕ ꯁꯥꯕ ꯇꯨꯝꯁꯨ ꯇꯨꯝꯅꯤꯡ ꯉꯟꯕ
ꯐꯃꯨꯡ ꯌꯦꯡꯕ ꯌꯥꯗꯕ
ꯃꯤ ꯃꯋꯥꯁꯨ ꯈꯔ ꯂꯥꯎꯗꯕ ꯍꯥꯏꯇꯥꯔꯦꯀꯣ ꯍꯥꯏꯗꯤ ꯃꯤ ꯈꯔ ꯃꯤꯉꯣꯟꯗ ꯀꯔꯤ ꯍꯥꯏꯔꯅꯤ ꯃꯤꯅ ꯍꯥꯏꯔꯁꯨ ꯃꯕꯥꯅꯤꯅ ꯊꯥꯖꯗ꯭ꯔꯗꯤ ꯃꯤꯒꯤ ꯃꯤꯅ ꯍꯥꯏꯕꯗ ꯁꯨꯝꯊꯥ ꯊꯥꯖꯗꯕ ꯑꯗꯨꯒ ꯊꯕꯛꯁꯨ ꯑꯗꯨꯝ ꯊꯤꯌꯦ ꯃꯗꯨꯅꯤꯗꯣ ꯊꯕꯥꯥꯛ ꯊꯤꯔꯁꯣ ꯑꯗ ꯑꯃꯅ ꯑꯃ ꯍꯥꯏꯒꯅꯤ ꯑꯗꯨꯗ ꯌꯥꯔꯣꯏ ꯌꯥꯗꯦ ꯇꯧꯔꯅꯤ ꯑꯗꯨꯒ ꯃꯗꯨ ꯑꯅꯤꯗꯣ ꯅꯣꯡꯃ ꯊꯕꯛ ꯊꯤꯕ ꯆꯠꯂꯦ ꯍꯥꯏꯌꯦꯦ
ꯎꯝ
ꯑꯗꯨꯗ ꯑꯁ ꯊꯕꯛ ꯊꯤꯔꯦ ꯊꯤꯔꯦ ꯑꯗꯨꯗ ꯌꯥꯗꯤꯕ ꯨꯝ ꯇꯧꯕ ꯑꯗꯣ ꯑꯃꯂꯣꯝꯗꯒꯤꯩ ꯑꯃꯨꯛꯀ ꯌꯥꯗꯕꯒꯨꯝ ꯇꯧꯕꯀꯣ ꯑꯗꯨꯃꯥꯏꯅ ꯇꯧꯔꯒ
ꯎꯝ
ꯈꯥꯏꯅꯔꯦ ꯑꯗꯨꯒ ꯑꯗꯨꯝ ꯍꯥꯏꯅꯔꯦ ꯍꯥꯏꯅꯔꯒ ꯍꯥꯏꯗꯤ ꯂꯥꯁꯇ ꯐꯥꯎ ꯗꯤꯁꯤꯖꯟ ꯇꯥꯕ ꯉꯝꯗꯦ ꯍꯥꯏ ꯃ ꯕꯥꯅꯤꯁ ꯎꯝ ꯑꯗꯨꯃꯥꯏꯅ ꯇꯧꯔꯒ ꯂꯩꯔꯦ ꯑꯗꯨꯒ ꯃꯕꯥꯅꯤ ꯊꯕꯛ ꯆꯠꯄ ꯅꯠꯇ꯭ꯔꯦ ꯑꯇꯣꯞꯄ ꯆꯠꯄꯁꯨ ꯁꯣ ꯑꯗꯨꯝ ꯌꯦꯠꯄ ꯉꯥꯛꯄ ꯂꯩꯑ ꯍꯥꯏꯌꯦꯦ ꯑꯗꯨꯒꯤ ꯃꯁꯛꯁꯨ ꯌꯥꯝ ꯐꯖꯩ ꯍꯌꯦꯌꯦꯦ
ꯁꯛꯇꯇꯥ ꯑꯗꯨꯒ
ꯅꯣꯛꯄꯁꯨ ꯌꯥꯗꯦ ꯁꯥꯎꯔꯅꯤ ꯑꯩ
ꯍ
ꯁꯥ ꯁꯥꯕꯅ ꯂꯣꯏꯔꯤꯗ ꯍꯥꯏꯕ ꯋꯥꯅꯦ ꯑꯗ ꯑꯗꯨ ꯆ ꯑꯗꯨꯗꯤ ꯎꯄꯥꯏ ꯂꯩꯇꯦ ꯑꯩꯒꯤ ꯏꯁꯄꯦꯛꯁꯦ ꯌꯥꯗꯦꯅꯦ
ꯄꯩꯁꯥ ꯂꯩꯔꯗꯤ ꯂꯣꯏꯅ ꯂꯩꯔꯦ
ꯂꯩꯇ꯭ꯔꯕꯅꯤꯅ ꯀꯔꯤꯁꯨ ꯂꯩꯇ꯭ꯔꯦ ꯅꯣꯏꯗꯗꯤ ꯀꯩꯅꯣ ꯇꯧꯕ꯭ꯔꯣ ꯖꯤꯤꯡꯈꯥꯗꯣ ꯁꯤꯃꯦꯟ ꯍꯥꯏꯕ꯭ꯔꯥ ꯅꯠꯇ꯭ꯔꯒ ꯇꯤꯟ ꯑꯣꯏꯕ꯭ꯔꯥ ꯖꯤꯤꯡꯈ
ꯖꯤꯤꯤꯡꯈꯥ ꯖꯤꯤꯤꯡꯈꯥ
ꯎꯝ
ꯇꯤꯟ
ꯁꯥꯔꯝꯒꯅꯤ ꯑꯗꯨꯗꯤ
ꯌꯨꯝꯅꯦ
ꯑꯩꯒꯤ ꯐꯥꯎ ꯌꯥꯝ ꯁ ꯂꯩ ꯌꯥꯗ꯭ꯔꯦ ꯑꯃꯨꯛꯀ ꯑꯇꯨꯞꯄ ꯂꯤꯕꯤꯒꯦꯀꯣ
ꯎꯝ
ꯄꯥꯝꯃꯁꯦ꯫ ꯀꯣꯏꯕ ꯆꯠꯂꯦ ꯃꯥ ꯀꯣꯏꯕ ꯆꯠꯄꯗ ꯌꯨꯝꯁꯦ꯫ ꯌꯥꯝ ꯐꯖꯕ ꯀꯣ꯫
ꯎꯝ꯫
ꯃꯅꯨꯡꯗ ꯆꯥꯡꯕꯗ꯫ ꯂꯩꯁꯨ ꯃꯆꯨ ꯃꯆꯨꯒꯤ ꯂꯩꯌꯦ ꯑꯗꯨꯒ ꯍꯥꯏꯗꯤ꯫ ꯌꯦꯛꯈꯤꯕ ꯗ꯭ꯔꯣꯋꯤꯡ ꯐꯖ ꯐꯖꯕꯁꯨ ꯂꯩꯑꯦ ꯍꯥꯏꯌꯦ ꯑꯗꯨꯗ ꯑꯗꯨꯒ ꯃꯥꯅ ꯑꯗꯨꯝ꯫ ꯀꯣꯏꯔ ꯀꯣꯏꯔ ꯌꯦꯡꯉꯦ ꯑꯗꯨꯗꯥ ꯎꯝ ꯃꯣꯏ ꯀꯔꯤ ꯍꯥꯏꯅꯤ ꯆꯠꯐꯝꯗꯣ ꯑꯗꯨꯒꯨꯝꯕꯁꯨ ꯃꯤ ꯆꯠꯅꯩ ꯍꯥꯏ ꯑꯗꯣ ꯃꯥꯁꯨ ꯑꯗꯨꯝ ꯆꯠꯂꯦ ꯆꯠꯂꯦ ꯆꯠꯂꯒ ꯃꯥꯁꯦ꯫ ꯆꯥꯡꯕꯗꯤ ꯑꯃꯨꯛꯀ ꯊꯣꯛꯅꯤꯉꯥꯏꯗꯣ ꯈꯥꯡꯗ꯭ꯔꯕꯀꯣ꯫ ꯑꯗꯣ ꯃꯊꯥ ꯁꯥꯔꯦ ꯍꯥꯏꯌꯦ ꯃꯥꯁꯦ꯫ ꯑꯅꯥꯛꯄꯗ ꯍꯥꯡꯕꯁꯨ ꯃꯤꯁꯦ ꯃꯥꯁꯦ ꯃꯔꯣꯜꯁꯦ ꯈꯔ ꯈꯥꯡꯕ ꯋꯥꯠꯄ ꯃꯥꯜꯂꯦꯕ꯫ ꯑꯗꯨꯗꯒꯤ꯫ ꯀꯔꯃꯥꯏꯅ ꯇꯧꯅꯤꯅ ꯈꯟꯕ ꯃꯥꯜꯂꯦ ꯃꯥꯁꯦ ꯑꯗꯨꯒ꯫ ꯑꯔꯣꯏꯕꯗ ꯃꯥꯁꯦ꯫ ꯂꯝꯕꯤꯗꯤ ꯐꯪꯕꯗꯤ ꯐꯪꯉꯦꯕ ꯃꯥꯁꯦ ꯊꯣꯛꯄ ꯂꯝꯕꯤ ꯀꯗꯥꯏꯗ ꯑꯣꯏꯒꯦꯔ ꯍꯥꯏꯅ ꯃꯥꯅ ꯃꯥꯡꯗꯒꯤ ꯆꯥꯔꯒ ꯃꯅꯤꯡꯗꯒꯤ ꯊꯣꯛꯂꯛꯏ ꯍꯥꯏꯌꯦ꯫
ꯏꯃꯥꯏ ꯄꯦꯝꯃ꯫
ꯑꯗꯨ ꯅꯨꯄꯥꯗꯣ ꯌꯥꯕꯖꯥꯠꯅꯤ꯫
ꯍꯥꯏꯁ꯫
ꯑꯗꯨꯒ ꯑꯃꯥꯗꯤꯅꯦ꯫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
ꯅꯨꯡꯁꯥ ꯁꯥꯕꯒꯤ꯫
ꯑꯥ꯫
ꯁꯥꯔꯦ ꯀꯔꯝꯍꯥꯏꯅ ꯇꯧꯁꯤꯔꯣ ꯍꯥꯏꯔꯒ ꯁꯥꯔ ꯁꯥꯃꯟꯕꯒꯤ꯫ ꯃꯍꯤ ꯊꯣꯛꯀꯗꯧꯔꯦ ꯍꯥꯏꯕꯤꯑꯦꯍ ꯅꯨꯄꯤ ꯑꯃꯥꯗ꯫ ꯅꯨꯄꯤ ꯑꯗꯨꯗ ꯃꯃꯥꯟꯅꯕꯤ ꯑꯃꯥꯅ ꯃꯍꯤ ꯊꯣꯛꯀꯗꯧꯕ ꯑꯣꯏꯔ ꯗꯤ ꯃꯍꯤꯁꯦ ꯂꯧꯊꯣꯛꯑꯣ ꯑꯗꯨꯝ ꯏꯪꯔꯅꯤ ꯍꯥꯏꯌꯦ ꯍꯥꯏꯌꯦ꯫
ꯍꯥꯏꯁ꯫
ꯀꯔꯤ ꯃꯔꯝꯔꯥ ꯅꯪ ꯈꯪꯕ ꯁꯤꯒꯨꯝꯕ ꯄ꯭ꯔꯃꯥꯟ꯫
ꯈꯪꯗꯦ꯫
ꯈꯪꯉꯔꯣꯏ ꯍꯣꯔꯦꯟ ꯍꯥꯏꯕꯤꯔꯒꯦ꯫
ꯏꯁ꯫ ꯀꯩꯅꯣ ꯇꯧꯁꯦ ꯍꯌꯦꯡꯒꯤ ꯊꯕꯛꯁꯦ꯫ ꯄꯩꯁꯥꯗꯨ ꯂꯩꯇꯕꯅꯤꯅ꯫ ꯄꯩꯁꯥ ꯄꯤꯔꯣꯏ ꯑꯥ ꯉꯥꯏꯍꯥꯛ ꯂꯩꯔꯒ ꯄꯤ ꯔꯒꯦ꯫ ꯁꯨꯃꯥꯏ ꯍꯥꯏꯔꯗꯤ ꯀꯃꯥꯏꯅ ꯇꯧꯅꯤ꯫
ꯌꯦꯡꯕ ꯇꯥꯔꯦ ꯑꯗꯨꯃꯥꯏꯅ ꯍꯥꯏꯔꯤꯁꯦ꯫
ꯑꯗꯣ ꯄꯩꯁꯥꯗꯤ ꯄꯨꯔꯛꯂꯁꯦ꯫ ꯃꯣꯏꯅ ꯍꯪꯂꯗꯤ ꯑꯗꯨꯝ ꯄꯤꯔꯁꯦ ꯑꯗꯨꯝ꯫ ꯏꯍ ꯍꯥꯟꯕꯗ ꯄꯩꯁꯥ ꯂꯩꯇꯦ꯫ ꯀꯥꯌꯔ꯫
ꯑꯩꯗꯤ ꯄꯩꯁꯥ ꯊꯤꯔꯔꯣꯏꯒꯦ ꯑꯗꯨꯗꯣ ꯑꯩ ꯄꯩꯁꯥ ꯉꯝꯗ꯭ꯔꯦ꯫
ꯉꯁꯤꯒꯤ ꯊꯕꯛ ꯑꯗꯨꯁꯨ ꯑꯗꯨꯝ꯫ ꯐꯩꯌꯦꯕ ꯑꯗꯨ ꯑꯣꯏꯔꯁꯨ꯫
ꯃꯇꯝ ꯌꯥꯝ ꯂꯩꯌꯦ꯫ ꯃꯣꯏꯅ ꯅꯣꯏ ꯑꯩꯈꯣꯏꯅ ꯃꯇꯝ ꯀꯣꯟꯅꯍꯥꯜꯂꯦ꯫ ꯂꯥꯏꯔꯤꯛ ꯄꯥꯅꯤꯡꯉꯥꯏꯗꯣ
ꯍꯣꯏ
ꯑꯗꯨꯒꯤ ꯋꯥꯅꯤꯅ
ꯄꯨꯡ ꯑꯁ ꯑꯗꯨꯗꯤ ꯌꯥꯝ ꯋꯥ ꯋꯥꯒꯅꯤ ꯋꯥꯕ ꯅꯠꯇꯦ ꯂꯥꯏꯔꯤꯛ ꯄꯥꯕ ꯃꯇꯝꯁꯨ ꯂꯩꯇꯦ ꯑꯗꯨꯒ ꯑꯣ ꯇꯣ ꯚꯔꯥ ꯑꯩꯗꯤ ꯃꯣꯏꯒꯤ ꯀꯩꯅꯣꯗꯨꯗ ꯂꯩꯅꯤꯡ ꯇꯔ
ꯃꯣꯏꯒꯤꯁꯦ ꯀꯔꯝꯍꯥꯏꯅ ꯇꯧꯗꯣꯏꯖꯥꯔꯥ ꯌꯦꯡꯅꯤꯡꯉꯦ ꯌꯨꯝꯁꯦ ꯍꯥꯏꯅ ꯏꯕꯥꯅꯤꯁꯦ ꯇꯔꯚꯀꯥꯟ ꯁꯦꯀꯁꯟ ꯐꯥꯂ ꯇꯥꯏꯛꯇ
ꯐꯪꯗꯦ ꯐꯪꯅꯦꯦ ꯃꯦ ꯊꯥꯔ ꯐꯇꯤ ꯚꯦꯀꯦꯟꯁꯤ ꯊꯥꯔꯇꯤ ꯑꯁ ꯑꯗꯨ ꯐꯪꯗꯤ ꯐꯪꯒꯅꯤ
ꯊꯥꯔꯇꯤꯁꯨ ꯂꯩꯔꯦ ꯑꯗꯨꯒ ꯀꯩꯅꯣꯁꯨ ꯑꯣꯏꯕꯅꯤꯅꯀꯣ ꯆꯥꯡꯁꯁꯤ ꯋꯥꯡꯗꯤ ꯋꯥꯡꯉꯦꯕ ꯑꯩꯈꯣꯏꯒꯤꯗꯤ
ꯑꯗꯨ ꯑꯣꯏ ꯑꯇꯩꯗꯤ ꯇꯨꯋ ꯑꯣꯏꯔꯣꯣꯏꯦꯝ ꯀꯣꯝꯅꯕ ꯀ ꯑꯗꯨ ꯑꯣꯏꯔꯁꯨ ꯇ꯭ꯔꯦꯟ
ꯃꯣꯏꯅꯅꯦ ꯈꯔ ꯍꯩꯕ ꯃꯤꯗꯗꯤꯅꯦ ꯇ꯭ꯔꯦꯅꯤꯡ ꯄꯤꯕ ꯃꯇꯨꯡꯗ ꯈꯔ ꯍꯩꯕ ꯃꯤꯗꯤ ꯑꯗꯨꯝ ꯄ꯭ꯔꯣꯃꯣꯠ ꯇꯧꯈꯤꯕ ꯆꯥꯟꯁꯀꯨꯝꯕ ꯄꯤꯔꯤ ꯐꯥꯗꯧꯕ
ꯍꯣꯏ ꯍꯥꯏꯕꯗꯤ ꯑꯩꯈꯣꯏ
ꯍꯥꯡꯍꯥꯎꯗꯤ ꯐꯥꯗꯧꯕꯀꯣ ꯍꯥꯏꯗꯤ ꯑꯩꯈꯣꯏꯗꯤ ꯇꯥꯛ ꯇꯝꯃꯔꯒ ꯂꯣꯏꯔ ꯂꯥꯛꯄꯅꯤꯅꯦꯕ ꯃꯣꯏꯅ ꯍꯥꯏꯔꯤꯕ ꯐꯥꯏꯅꯥꯟꯁ ꯃꯥꯔꯀꯦꯇꯤꯡꯁꯤꯡꯁꯦ
ꯏꯕꯅꯤꯒ ꯋꯥꯈꯜꯅꯦꯕ ꯑꯗꯨ ꯕꯨꯗꯤ ꯑꯁꯦꯡꯕꯨꯗꯤ ꯑꯗꯨꯃꯥꯏꯗꯤ ꯇꯧꯔꯝꯔꯣꯏꯗ ꯍꯥꯏꯕ
ꯍꯥꯏꯗꯤ ꯑꯦꯅꯤ ꯑꯩꯈꯣꯏ ꯊꯤꯑꯣꯣꯔꯤꯀꯦꯜꯂꯤ ꯄꯥꯔ ꯂꯥꯛꯄꯅꯤꯅ ꯄ꯭ꯔꯦꯛꯇꯤꯀꯦꯜꯗ ꯑꯦꯄ꯭ꯂꯥꯏꯠ ꯇꯧꯅꯦ ꯃꯣꯏ ꯍꯥꯏꯕꯅꯦꯕ ꯑꯗꯨꯗ ꯍꯥꯏꯗꯤ ꯌꯥꯝꯅ ꯋꯥꯕ ꯑꯣꯏꯔꯣꯏꯕ ꯈꯪꯉ ꯂꯥꯛꯑꯅꯤꯅ ꯄꯥꯟꯁꯤꯟꯕ ꯉꯥꯛꯛꯇ ꯉꯥꯏꯔꯤꯕ
ꯑꯩꯅ ꯈꯟꯕꯁꯦ
ꯃꯤ ꯈꯥꯟꯉ ꯂꯥꯛꯇꯥꯕ ꯀꯪꯕꯨꯍꯤꯔꯦ ꯃꯣꯏꯗꯤ ꯅꯥꯎꯅ ꯑꯗꯨꯒꯤꯁꯨ ꯀꯣꯛꯇ ꯆꯪꯅ ꯍꯣꯠꯅꯔꯅꯤ ꯑꯦꯄ꯭ꯂꯥꯏ ꯇꯧꯅ ꯨ ꯍꯣꯠꯅꯔꯤ ꯊꯕꯛ ꯑꯅꯤ ꯇꯧꯗꯣꯏꯅꯦꯕ ꯑꯩꯈꯣꯏꯗꯤ ꯊꯕꯛ ꯑꯃ ꯑꯃ ꯇꯧꯗꯣꯏꯅꯦꯕ ꯃꯤ ꯊꯕꯛ ꯑꯅꯤꯗ ꯇꯁꯦꯡꯅ ꯍꯥꯏꯕꯤꯗꯤ
ꯑꯗꯣ ꯃꯇꯝꯁꯦ ꯍꯦꯟꯃꯜꯂꯕ ꯄꯨꯡ ꯇꯔꯥꯒꯨꯝꯕꯗ ꯍꯥꯎꯔꯗꯤ ꯐꯥꯕ
ꯍꯣꯏ ꯄꯨꯡ ꯇꯔꯥꯡꯛ
ꯄꯤꯗꯧꯖꯔ ꯕꯦꯛ ꯆꯠꯂꯒ ꯆꯥꯛ ꯆꯥꯔꯥꯛ
ꯆꯥꯛ ꯌꯥꯝ ꯂꯥꯡꯒꯅꯤ ꯉꯁꯤ ꯍꯌꯦꯡꯒꯤ ꯊꯕꯛꯇꯨꯅ ꯄꯨꯡ ꯀꯌꯥꯗ ꯍꯧꯕꯣ
ꯈꯃꯦ
ꯄꯨꯡ ꯇꯔꯥ
ꯎ ꯇꯔ ꯑꯣꯏ ꯏꯗꯦ ꯂꯦꯕꯦꯟ ꯊ꯭ꯔꯣꯇꯨꯒꯤ ꯂꯥꯎꯑꯣ ꯍꯥꯏ
ꯇ ꯊꯕꯛꯀꯤ ꯄꯨꯡꯅꯦ ꯑꯩꯍꯪꯁꯦ
ꯎ ꯄꯨꯡ ꯇꯔꯥꯒꯤ ꯇꯔꯥꯗꯒꯤ ꯄꯨꯡ ꯃꯔꯤ ꯐꯥꯎ ꯅꯠꯇ꯭ꯔꯣ
ꯑꯗꯨꯗꯤ ꯈꯔ ꯐꯩꯌꯦ ꯀꯣ
ꯇꯥ ꯐꯥꯏꯅꯦ
ꯉꯁꯤꯒꯤꯗ ꯑꯁ ꯑꯗꯨ ꯍꯥꯏ ꯅ ꯃ ꯍꯁꯥꯎ ꯗꯣꯔꯃꯦꯇ꯭ꯔꯤꯗꯁꯨ ꯂꯩꯅꯤꯡꯗꯦ ꯑꯗꯨ ꯑꯣꯏꯔꯗꯤ ꯑꯩ ꯌꯨꯝꯗꯒꯤ ꯂ
ꯑꯩꯗꯤ ꯗꯣ ꯆꯦꯛ ꯇꯧꯕ꯭ꯔꯅ ꯐꯥꯒꯦꯔꯥ ꯈꯪꯗꯦ ꯂꯩꯗ꯭ꯔꯤꯉꯩꯗ
ꯀꯩ ꯍꯥꯏꯔꯤꯕ
ꯗꯣꯃꯦꯇ꯭ꯔꯤꯗꯣ ꯌꯦꯡꯕꯅ ꯐꯥꯒꯔꯥ ꯈꯪꯗꯦꯕ ꯑꯁ ꯑꯩ ꯑꯇꯣꯞꯄ ꯅꯠꯇꯦ ꯑꯩꯠ ꯊꯥꯔꯇꯤꯗ ꯊꯕꯛ ꯪꯉꯩꯗ ꯑꯩ ꯃꯊꯥ ꯁꯦ ꯑꯗꯨ ꯉꯥꯛꯇꯅꯦ
ꯆꯥꯛ ꯏꯟꯁꯥꯡꯁꯨ ꯍꯥꯎꯔꯝꯔꯣꯏꯗ
ꯏꯟꯁꯥꯡꯗꯤ ꯍꯥꯎꯗ꯭ꯔꯁꯨ ꯏꯁꯥꯅ ꯊꯣꯡꯉ ꯆꯥꯕ ꯌꯥꯏꯅ ꯑꯃ ꯀ꯭ꯂꯥꯁ ꯇꯧꯕ ꯌꯥꯏꯕ
ꯌꯥꯗꯦ ꯍꯥꯏꯔ꯭ꯔꯗꯤ ꯀꯃꯥꯏ
ꯌꯥꯅꯤ ꯀꯗꯤꯗꯤꯗꯤ ꯌꯥꯗ ꯋꯥꯗꯤ ꯌꯥ
ꯑꯩꯈꯣꯏ ꯑꯦꯝ ꯌꯨ ꯍꯣꯁꯇꯦꯜꯒ ꯃꯥꯟꯅꯔꯣꯏ ꯑꯄꯤ ꯑꯄꯤꯕ ꯆꯥꯎ ꯍꯥꯏꯒꯅꯤꯔ ꯀꯅꯥ
ꯍꯥꯏꯔꯣꯏꯗ ꯉꯁꯥꯏ ꯑꯗꯨꯁꯨ ꯍꯪꯍꯧꯔꯤ ꯐꯥꯗꯧꯕꯀꯣ
ꯍꯧꯖꯤꯛ ꯐꯣꯟ ꯇꯧꯔꯒ ꯍꯪꯕꯁꯨ ꯌꯥꯏ
ꯌꯥꯔꯦ ꯁꯦꯂꯦꯛꯁꯟ ꯊꯣꯛꯑꯕ ꯃꯇꯨꯡꯗ ꯉꯥꯡꯅꯉꯥꯏ ꯁꯦꯂꯦꯛꯁꯟ ꯊꯣꯛꯇꯕ ꯌꯥꯝ ꯊꯣꯛꯇꯧ ꯃꯥꯜꯂꯦ ꯃꯤꯅ ꯀꯔꯤ ꯈꯒꯅꯤ ꯅꯤꯒꯤꯁꯨ ꯍꯦꯟ ꯃꯟꯗ꯭ꯔꯣ ꯁꯤꯗꯤ ꯀꯟꯐꯤꯗꯦꯟ ꯂꯦꯚꯦꯜꯁꯦ ꯑꯣꯚꯔ ꯑꯣꯏꯗ꯭ꯔꯣ
ꯑ ꯑ ꯑꯣꯚꯔ ꯀꯩ ꯀꯥꯟꯅꯠꯇꯦ ꯈꯔ ꯈꯔ ꯌꯦꯡꯂꯒ ꯈꯔ ꯌꯦꯡꯂꯒ ꯈꯔ ꯈꯜꯂꯒ
ꯈꯪꯉꯒ ꯑꯩꯈꯣꯏꯗ ꯏꯕꯥꯅꯤꯒꯤꯗ ꯀꯥꯔꯒꯦ
ꯊꯕꯛ ꯑꯃ ꯊꯤꯁꯦ ꯑꯃꯨꯀ ꯑꯁ ꯀꯔꯤꯅ
ꯃꯊꯥ ꯁꯔꯦꯗ ꯁꯤꯒꯨꯝꯕ ꯉꯥꯛꯇꯅꯦ ꯆꯞ ꯃꯅꯩ
ꯉꯁꯥꯏꯒꯤ ꯊꯕꯛꯇꯤ ꯀꯃꯥꯏꯅ ꯇꯧꯋꯦ ꯍꯥꯏꯕ
ꯄꯥꯏꯈꯠꯇꯦꯗ
ꯗꯨꯀꯥꯟ ꯐꯝꯕ ꯇꯥꯔꯦꯗꯅ ꯁꯦꯀꯦꯟ ꯍꯦꯟ
ꯑꯗꯨꯗ꯭ꯔꯃꯁꯔꯤ ꯑꯗꯨꯝ ꯐꯥꯏꯗꯅ
ꯁꯤꯁꯦ ꯑꯩꯅ ꯀꯦꯄꯤꯇꯦꯜ ꯌꯦꯡꯕꯤꯒꯦ ꯐꯝ ꯌꯦꯡꯔꯗꯤ ꯐꯝꯃꯣ ꯀꯦꯄꯤꯇꯦꯜꯒꯤꯗꯃꯛ ꯐꯥꯏꯚ ꯀꯦ ꯁꯤꯛꯁ ꯀꯦꯗꯤ ꯌꯦꯡꯕꯤꯒꯦ ꯑꯗꯨꯒ ꯕꯦꯜ ꯑꯃ ꯂꯧꯔꯣ ꯌꯣꯂꯣ
ꯅꯪ ꯐꯥꯝ ꯐꯥꯝ ꯂꯩꯕ꯭ꯔꯣ
ꯍꯣꯏ ꯌꯨꯝꯁꯤ ꯑꯩꯈꯣꯏ ꯅꯥꯀꯥꯂꯣꯡꯁꯤꯗ
ꯁꯤꯁꯦ ꯅꯣꯏ ꯅꯥꯀꯜꯂꯣꯝꯗ ꯌꯦꯪꯕ ꯅꯨꯡꯉꯥꯏꯒꯔꯣ
ꯈꯪꯗꯦꯗꯥ
ꯅꯥꯀꯥꯂꯣꯡ ꯕꯖꯥꯔꯗ ꯅꯠꯇ꯭ꯔꯣ
ꯃꯥꯅꯦ
ꯁꯃꯦ
ꯑꯗꯣ ꯏꯕꯥꯅꯤ ꯇꯥꯎꯁꯦ ꯑꯩ ꯏꯊꯟꯗꯗꯤ ꯁꯨꯛꯈꯥꯡ ꯈꯪꯂꯣꯏꯕ
ꯏꯕꯥꯅꯤ ꯇꯧꯔꯗꯤ ꯏꯕꯥꯅꯤꯅꯤ ꯇꯦꯕꯜ ꯄꯨꯔꯥ ꯑꯂꯥꯏꯔꯤ ꯄꯥꯔꯥꯁ ꯀꯩꯅꯤꯉꯗ ꯇꯥꯕ
ꯑ ꯑꯩꯈꯣꯏ ꯑꯅꯤ ꯑ ꯑꯗꯨꯝ ꯐꯝꯂꯒ ꯇꯧꯕꯅꯤꯅ ꯈꯣ ꯍꯥꯏꯕꯗꯤ ꯑꯩꯈꯣꯏ ꯑꯅꯤꯒꯤ ꯄꯩꯁꯥ ꯑꯩꯈꯣꯏ ꯑꯅꯤꯒꯤ ꯕꯤꯅꯦ ꯑꯩꯈꯣꯏꯅ ꯍꯧꯒꯠꯅꯤꯡꯕ ꯃꯇꯝꯗ ꯍꯧꯒꯠꯀꯅꯤ ꯅꯤꯡꯕ ꯀꯥꯟꯗ ꯆꯠꯀꯅꯤ ꯑꯗꯨ ꯈꯔꯗꯤ ꯏꯀꯥꯏꯌꯦ ꯈꯔꯥꯗꯤ ꯏꯀꯥꯏꯌꯦ ꯍꯪꯒꯦ ꯑꯗꯨꯗꯤ ꯈꯣꯏ ꯀ꯭ꯂꯥꯁꯃꯦꯠꯒꯨꯝꯕ ꯎꯔ ꯂꯩ ꯁꯤꯔ ꯌꯥꯏ
ꯅꯣꯡꯅꯤꯡꯉꯥꯏ ꯋꯥ ꯍꯥꯏꯒꯗ ꯑꯗꯥ ꯅꯪꯁꯤꯀꯣ ꯏ ꯀꯥꯏꯅꯤꯉꯥꯏ ꯂꯩꯇꯦ ꯍꯤꯡꯅꯤꯉꯥꯏꯗꯗꯤꯅꯤꯅꯦ ꯉꯝꯅꯕ ꯍꯣꯠꯅꯅꯤꯉꯥꯏꯅꯦ ꯑꯩꯁꯨ ꯀ ꯕꯤꯖꯅꯦꯁ ꯄꯩꯁꯥ ꯇꯥꯞꯄꯣ ꯑꯃꯅ ꯑꯥꯏꯗꯤꯌꯥ ꯌꯥꯝ ꯐꯥꯕꯗꯤ ꯂꯩꯕꯅꯦꯕ
ꯑ ꯀꯣꯝ ꯂꯣꯏꯕꯁꯦꯀꯣ
ꯃꯅꯥꯖꯅ ꯃꯇꯦꯡ ꯈꯔ ꯄꯥꯡꯕ ꯋꯥꯠꯄꯒꯤ ꯋꯥꯅꯦꯕ
ꯀꯥꯏ ꯀꯥꯏ ꯕꯤꯖꯤꯅꯦꯁꯅꯣ ꯈꯔ ꯐꯔꯗꯤ ꯑꯗꯨꯝ ꯀꯦꯄꯤꯇꯦꯜꯒꯤ ꯀꯗꯥꯏ ꯀꯗꯥꯏꯗꯒꯤꯅꯣ ꯄꯩꯁꯥ
ꯀꯩꯅꯣ ꯇꯧꯔꯁꯤꯅꯦ ꯑꯩꯅ ꯈꯟꯕꯗꯤ ꯎꯝ ꯑꯁꯦ ꯐꯤꯒꯤ ꯅꯪꯒꯤ ꯁꯦꯀꯦꯟ ꯍꯦꯟꯒꯤꯁꯨ ꯆꯞ ꯃꯥꯟꯅꯩꯔꯦ ꯐꯤꯒꯤꯗꯣ ꯇꯦꯂꯔꯤꯡꯒꯤꯀꯣ
ꯎꯝ
ꯍꯥꯏꯗꯤ ꯗꯤꯖꯥꯏꯅꯔ ꯇꯝꯕ ꯂꯣꯏꯏꯕ ꯃꯤꯗꯣ ꯔꯤꯀ꯭ꯔꯨꯠ ꯇꯧꯔꯒ ꯊꯝꯔꯒ ꯊꯤꯊꯨ ꯑꯩꯈꯣꯏꯒꯤ ꯑꯣꯗꯔ ꯐꯖꯅ ꯂꯧꯔꯒ ꯇ꯭ꯔꯤꯞꯁꯀꯨꯝꯕ ꯌꯣꯟꯕ ꯑꯗꯨꯒ ꯎꯝ ꯑꯣꯟꯂꯥꯏꯟꯗꯁꯨ ꯑꯦꯀꯥꯎꯟ ꯍꯥꯡꯕꯤꯔꯒ
ꯎꯝ ꯎꯝ
ꯇꯧꯔ ꯗꯨꯀꯥꯟꯁꯦ ꯍꯥꯡꯅꯤꯡꯕ ꯍꯥꯏꯕ ꯇꯥꯔꯦ ꯏꯁꯥꯅ ꯁꯦꯜ ꯑꯣꯏꯔꯒ ꯍꯥꯏꯗꯤ ꯑꯗꯨ ꯇꯧꯅꯤꯡꯉꯥꯏꯗꯣ ꯍ ꯀꯦꯄꯤꯇꯦꯜꯁꯦ ꯀꯥꯏꯅ ꯇꯧꯕ ꯌꯥꯏꯕ ꯄꯥꯔꯠꯅꯔꯁꯤꯞ ꯑꯣꯏꯔꯒꯁꯨ ꯇꯧꯕ ꯌꯥꯏꯕ ꯅꯠꯇ꯭ꯔꯥ
ꯎꯝ ꯀꯌꯥ ꯄꯤꯠꯇ ꯀꯩ ꯌꯥ ꯆꯪꯔ
ꯑꯁ ꯑꯗꯨꯒꯤꯗꯤ ꯃꯊꯥ ꯁꯥꯕꯅꯦꯍꯦ ꯄꯩꯁꯥ ꯈꯔ ꯌꯥꯎꯗ꯭ꯔꯦ ꯇꯥꯎꯕꯗꯤ ꯌꯥꯔꯣꯏꯦ ꯗꯤꯖꯥꯏꯅꯔ ꯀꯨꯏ ꯇꯧꯕ ꯍꯥꯏꯁꯦ ꯗꯤꯖꯥꯏꯟ ꯄꯩꯁꯥ ꯌꯥꯝ ꯄꯤꯗ꯭ꯔꯗꯤ ꯇꯥꯎꯅꯤꯡꯉ ꯑꯣꯏꯕ ꯑꯗꯣ ꯑꯩꯈꯣꯏꯅ ꯌꯥꯝ ꯐꯥꯎꯔ ꯐꯥꯖꯔꯛꯑꯗꯤ ꯃꯤꯁꯤꯡꯁꯨ ꯑꯗꯨꯝ ꯑꯣꯗꯔꯁꯦ ꯄꯣꯠ ꯌꯥꯝ ꯂꯥꯛꯀꯅꯦꯕꯀꯣ ꯑꯗꯨꯗ ꯑꯩꯈꯣꯏ ꯑꯗꯨꯝ ꯕꯤꯖꯤꯅꯦꯁꯇ ꯐꯖꯅ ꯔꯟ ꯇꯧꯔꯗꯤ ꯑꯗꯨꯗꯁꯨ ꯑꯩꯈꯣꯏꯗꯤ ꯁꯤ ꯑꯣ ꯍꯣꯏꯕ ꯌꯥꯏꯔꯤꯒꯅꯣ ꯑꯗꯨ ꯕꯤꯖꯤꯅꯦꯁ ꯂꯩꯗ꯭ꯔꯣ
ꯑꯣ ꯑꯔꯔꯤ ꯁꯤꯅꯤꯀꯣ
ꯁꯤ ꯏ ꯑꯣ ꯌꯥꯎꯈ꯭ꯔꯦ ꯑꯗꯨ ꯍꯣꯏ ꯍꯧꯖꯤꯛ ꯗ ꯃꯤꯁꯨ
ꯍꯥꯏꯗꯤ ꯁꯦꯜꯐ ꯏꯟꯇꯔꯄ꯭ꯔꯤꯅꯔꯒꯤ ꯑꯩꯈꯣꯏꯗꯤ ꯑꯥꯏꯗꯤꯌꯥ ꯂꯩꯕꯅꯤꯅ ꯑꯩꯈꯣꯏꯅ ꯇꯧꯕꯗ ꯀꯣꯛ ꯂꯣꯅ ꯊꯣꯛꯀꯅꯦꯕ ꯃꯤ ꯇꯣ ꯄꯂ ꯇꯧꯔꯗꯤ ꯍꯣꯏ ꯍꯩꯇꯕ ꯃꯤꯅ ꯇꯧꯔꯗꯤ ꯋꯥꯕ ꯑꯗꯣ
ꯇꯦꯂꯔꯤꯡ ꯂꯣꯏꯕꯁꯤꯡ